ꯑꯣ ꯆꯥꯛ ꯆꯥꯔꯕ꯭ꯔꯣ ꯇꯥꯏꯌꯦ ꯇꯥꯏꯌꯦ ꯆꯥꯛ ꯆꯥꯕ꯭ꯔꯣ
ꯆꯥꯈ꯭ꯔꯦ ꯅꯣꯏꯗꯤ ꯆꯥꯔꯕꯣ
ꯑꯥꯎ ꯆꯥꯔꯦ ꯀꯖꯤꯛ ꯀꯩ ꯁꯥꯡ ꯆꯕ꯭ꯔꯅꯦ ꯅꯪꯗꯤ
ꯉꯁꯤꯗꯤ ꯀꯥꯡꯁꯣꯏ ꯆꯥꯏꯌꯦ
ꯅꯣꯏꯗꯤ
ꯑꯩꯈꯣꯏ ꯉꯁꯤ ꯕꯤꯟꯁ ꯑꯁꯥꯡꯕꯗꯣ ꯆꯥꯏꯌꯦ
ꯍꯥꯎꯒꯅꯤꯗꯥ ꯍꯨꯖꯤꯛꯁꯦ ꯀꯩꯝ ꯇꯧꯅꯤꯉꯥꯏ ꯂꯩꯇꯗꯅ ꯁꯨꯝ ꯂꯩꯔꯝꯃꯤꯅꯦ
ꯎꯝ ꯐꯔꯦꯅꯦ ꯑꯗꯨꯗꯤ ꯑꯩꯗꯤ ꯇꯨꯝꯂꯒ ꯂꯩꯌꯦ
ꯍꯤ ꯍꯤ ꯑꯩꯁꯨ ꯅꯍꯥꯛ ꯂꯩꯔꯗꯤ ꯇꯨꯝꯈ꯭ꯔꯥꯅꯤ ꯍꯤ ꯍꯤ
ꯍꯥ
ꯑꯩꯈꯣꯏ ꯐꯣꯔꯦꯟꯗ ꯂꯩꯕ ꯆꯥꯎꯅ ꯍꯥ ꯅꯣꯡꯉꯥꯜꯂꯛ ꯇꯨꯗꯣꯏꯅꯦ ꯑꯩꯈꯣꯏꯗꯤ
ꯑꯥ
ꯅꯨꯡꯗꯥꯡꯗꯅ ꯂꯥꯏ ꯁꯥꯕ ꯑꯩꯈꯣꯏꯅ ꯚꯤꯗꯤꯑꯣ ꯌꯦꯡꯊꯣꯛꯄ
ꯑꯥ ꯑꯗꯨꯅꯦ
ꯅꯩꯕꯅꯦꯕ ꯑꯩꯈꯣꯏꯁꯨ
ꯃꯇꯝ ꯂꯩꯔꯦ ꯑꯩꯈꯣꯏꯒꯤꯗꯤ ꯇꯨꯝꯅꯤꯡꯉꯥꯏ ꯈꯛꯇꯅꯦ
ꯑꯣ ꯇꯨꯝꯕꯅ ꯕꯦꯁ ꯇꯥꯔꯦ ꯑꯩꯈꯣꯏꯒꯤꯗꯤ
ꯑꯥ
ꯅꯠꯇ꯭ꯔ
ꯃꯥꯅꯦ ꯑꯩꯈꯣꯏ ꯑꯅꯤ ꯑꯥꯗ ꯆꯠꯂꯁꯤꯔꯥ ꯐꯣꯔꯦꯟꯗ
ꯑꯗꯨꯅ ꯐꯥꯔꯅꯤ ꯄꯥꯁꯄꯣꯔꯠ ꯁꯦꯝꯃꯁꯦ
ꯁꯦꯝꯔꯁꯦ ꯁꯦꯝꯔꯁꯦ ꯃꯅꯤꯄꯨꯔꯗ ꯂꯩꯅꯤꯡꯗ꯭ꯔꯦ
ꯑꯥ ꯆꯠꯂꯒ ꯀꯣ ꯑꯣꯚꯔ ꯇꯥꯏꯝ ꯇꯨꯝꯊꯣꯛꯂ ꯂꯩꯒꯅꯤ
ꯑꯥ ꯑꯗꯨꯅ ꯐꯗꯣꯏ ꯈꯜꯂꯦ ꯑꯩꯒꯤꯗꯤ
ꯂꯥꯁꯇ ꯇꯤꯀꯦꯠ ꯀꯛꯅꯤꯡꯉꯥꯏꯁꯨ ꯄꯩꯁꯥ ꯂꯩꯇ꯭ꯔꯦꯅ ꯇꯨꯃꯟꯕꯒꯤ ꯑꯥꯔꯅꯤꯡ ꯂꯩꯇ꯭ꯔꯦ ꯃꯤꯗꯤ ꯐꯣꯔꯦꯟ ꯆꯠꯂꯒ ꯄꯩꯁꯥ ꯇꯥꯜꯂꯛꯏꯦ ꯍꯥꯏꯔꯒ ꯑꯩꯈꯣꯏꯅ ꯊꯣꯛꯅꯉꯥꯏꯁꯨ ꯂꯩꯇ꯭ꯔꯦ ꯍꯥꯏꯗꯣꯏꯅꯦꯕ
ꯑꯥ ꯐꯣꯔꯦꯟ ꯌꯥꯎꯕ ꯃꯇꯝꯗ ꯀꯩꯅꯣꯅꯦ ꯇꯨꯝꯔꯒ ꯌꯨꯝ ꯊꯣꯛꯅꯤꯡꯉꯥꯏ ꯄꯩꯁꯥ ꯊꯥꯎ ꯊꯥꯔꯒꯑꯣ ꯂꯥꯛꯅꯤꯉꯥꯏ ꯄꯩꯁꯥ ꯂꯩꯇ꯭ꯔꯦ ꯇꯨꯝꯍꯟꯕꯒꯤ ꯄꯩꯁꯥ ꯇꯥꯡꯕꯅ ꯑꯥ ꯇꯧꯋꯣ
ꯆꯥꯏꯌꯦꯀꯣ ꯄꯔꯤꯊꯤꯕꯤꯁꯦ
ꯑꯥ ꯂꯥꯏꯠ ꯃꯨꯊꯠꯈ꯭ꯔꯦ ꯑꯩꯈꯣꯏꯒꯤ ꯃꯐꯝꯗꯗꯤ
ꯂꯥꯏꯛ ꯃꯨꯊꯠꯈ꯭ꯔꯦ ꯍꯥꯏꯔꯣ
ꯑꯥ ꯑꯩꯈꯣꯏ ꯂꯩꯀꯥꯏꯗꯔꯥ ꯑꯩꯈꯣꯏ ꯌꯨꯝ ꯈꯛꯇꯔꯥ ꯈꯪꯗ꯭ꯔꯦ
ꯃꯤꯒꯤ ꯂꯥꯛꯑꯁꯨ ꯑꯩꯈꯣꯏꯁꯨ ꯃꯨꯠꯄ ꯅꯠꯇ꯭ꯔꯥ
ꯃꯥꯅꯦ ꯃꯥꯅꯦ
ꯇꯥꯎꯕꯅꯦ ꯃꯅꯤꯄꯨꯔ
ꯑꯥ
ꯃꯅꯤ ꯏꯝꯐꯥꯜꯗꯩ ꯑꯃꯨꯛꯀ ꯈꯔ ꯐꯩꯌꯦ ꯇꯥꯃꯦꯡꯂꯣꯡꯗꯁꯨ ꯑꯩꯩ ꯃꯨꯠꯀꯟꯕꯅꯤꯅꯦ ꯅꯣꯡ ꯆꯨꯕ ꯌꯥꯗꯕꯅꯤꯅꯦ ꯅꯠꯇ꯭ꯔꯥ
ꯑꯣ ꯅꯣꯡ ꯆꯨ ꯅꯣꯡ ꯗ꯭ꯔꯣꯞ ꯑꯃ ꯌꯥꯎꯔꯗꯤ ꯂꯥꯏꯛ ꯃꯨꯊꯛꯈ꯭ꯔꯅꯤ
ꯃꯥꯅꯦ ꯑꯁ ꯑꯗꯨꯗꯒꯤ ꯍꯦꯜꯂꯤ ꯑꯩꯈꯣꯏ ꯑꯃꯨꯛꯀ ꯚꯤꯂꯦꯖ ꯌꯧꯔꯕ ꯊꯥ ꯊꯥ ꯂꯥꯛꯑꯔꯣꯏ ꯃꯨꯛꯀ ꯃꯩꯁꯦ
ꯇꯃꯦꯡꯂꯣꯡꯒꯤ ꯀꯩꯅꯣ ꯋꯦꯗꯔꯗꯣ ꯃꯤꯁ ꯇꯧꯔꯦ
ꯑꯁ ꯅꯨꯡꯉꯥꯏꯔꯝꯗꯣꯏꯅꯦ ꯔꯦꯅꯤ ꯁꯤꯖꯟ ꯑꯣꯏꯗ꯭ꯔꯥꯅꯦ ꯑꯩꯈꯣꯏ ꯑꯗꯨꯔꯣꯝꯗꯗꯤ
ꯑꯥ ꯑꯩꯈꯣꯏ ꯈꯨꯟꯗ ꯂꯩꯕ ꯃꯇꯝꯗꯗꯤ ꯂꯩꯅꯤꯡꯗ꯭ꯔꯦ ꯃꯄꯥꯟ ꯆꯠꯅꯤꯡꯉꯦ
ꯑꯗꯨꯒ ꯃꯄꯥꯟ ꯆꯠꯄ ꯃꯇꯝꯗꯗꯤ ꯌꯨꯝꯗ ꯆꯠꯅꯤꯡꯉꯦ
ꯃꯥꯅꯤ ꯑꯃꯨꯛꯀ ꯑꯩꯈꯣꯏꯁꯦ ꯎꯝ ꯑꯣꯏꯗꯕ ꯊꯕꯛ ꯉꯥꯛ ꯇ ꯊꯤꯕ
ꯎꯝ
ꯅꯠꯇ꯭ꯔ
ꯃꯥꯅꯦ
ꯑꯣꯏꯕ ꯊꯕꯛꯁꯦ ꯊꯤꯗꯦꯕ
ꯃꯐꯝ ꯑꯃꯗ ꯆꯠꯂꯒ ꯀꯩꯅꯣ ꯑꯣ ꯒꯥꯔꯗꯦꯟꯒꯨꯝꯕ ꯆꯠꯂꯒ ꯄꯤꯛꯅꯤꯛꯀꯨꯝꯕ ꯆꯠꯅꯤꯡꯉꯦ ꯍꯧꯖꯤꯛ
ꯑꯧ ꯅꯨꯡꯉꯥꯏꯒꯅꯤ ꯍꯦꯛꯇ ꯎꯝ ꯐꯤ ꯐꯖꯕ ꯑꯃ ꯊꯥꯔꯒ
ꯑꯥ
ꯑꯩ ꯃꯍꯤꯒꯁꯦ ꯍꯩ ꯆꯠ ꯆꯠ ꯀꯥꯏꯔꯒ ꯅꯠꯇ꯭ꯔꯥ
ꯑꯗꯨꯒꯅꯦ ꯑꯩꯈꯣꯏ ꯇꯃꯦꯂꯣꯡ ꯁꯤꯡꯖꯨꯗꯣ ꯑꯗꯨꯒ ꯀꯩ ꯀꯩꯅꯣ ꯄꯨꯔꯒ ꯆꯠꯅꯤꯡꯉꯦ
ꯑꯥ ꯍꯥꯎꯕꯗꯤ ꯌꯦꯟ ꯈꯔ ꯉꯥꯎꯔ
ꯑꯩꯈꯣꯏꯅ ꯁꯦꯝꯕ ꯀꯩꯅꯣꯅꯦ ꯄꯣꯔꯣꯛ ꯁꯣꯁꯦꯁꯇꯣ ꯑꯗꯨꯒꯨꯝꯕ ꯗ ꯑꯗꯨꯒꯨꯝꯕꯁꯨ ꯄꯨꯔꯒ ꯆꯠꯅꯤꯡꯉꯦ
ꯑꯧ ꯍꯥꯎꯒꯅꯤ ꯑꯥ ꯅꯨꯡꯁꯤꯠ ꯅꯨꯡꯁꯤꯠ ꯄꯥꯏꯔꯛꯄ ꯃꯐꯝꯗ ꯑꯣꯏꯗꯩꯕ ꯅꯨꯡꯁꯤꯠꯁꯦ ꯌꯥꯝ ꯀꯟꯕ ꯅꯠꯇꯦꯀꯣ ꯈꯔ ꯖꯤꯔꯤ ꯖꯤꯔꯤ ꯇꯧꯔꯒ
ꯁꯑꯣꯝꯕꯨꯝ ꯒꯨꯝꯕꯗ ꯇꯠꯆꯅꯤꯡꯉꯦ ꯑꯩ
ꯆꯠꯂꯁꯦ ꯅꯣꯡꯃ
ꯆꯠꯁꯦꯀꯣ ꯃꯥꯒꯤ ꯃꯈꯣꯏꯒꯤ ꯀꯩꯅꯣ ꯇꯦꯁꯇꯣꯟ ꯁꯥꯡꯗꯣ
ꯎꯝ
ꯑꯩꯈꯣꯏ ꯀꯩꯅꯣ ꯈꯨꯟꯒ ꯆꯞ ꯃꯥꯟꯅꯔꯦꯗꯅ ꯑꯗꯨꯒꯤ ꯄꯥꯝꯃꯦ
ꯎꯝ ꯅꯪ ꯆꯠꯈ꯭ꯔꯕꯣ ꯑꯗꯨꯗ
ꯑꯧ
ꯑꯩ ꯆꯠꯇ꯭ꯔꯤꯌꯦ
ꯑꯅꯤꯒꯨꯝꯕꯅꯦ ꯑꯩ ꯆꯠꯄꯅꯦ ꯄꯣꯛ ꯁꯣꯁꯦꯁ ꯆꯅꯤꯡꯕꯒꯤ
ꯅꯍꯟ ꯏꯃꯥꯟꯅꯕꯤ ꯆꯠꯁꯦ ꯍꯥꯏꯔꯛꯄꯒꯝ ꯇꯧꯕꯅꯦ ꯑꯩꯉꯣꯟꯗ
ꯑꯣ
ꯑꯩ ꯆꯠꯍꯧꯗ꯭ꯔꯦ ꯈꯤꯇꯪ ꯊꯦꯡꯈꯤꯕꯒꯤ ꯑꯧ
ꯎꯝ ꯆꯠꯅꯤꯡꯉꯦ ꯑꯆꯥꯄꯣꯠ ꯆꯥꯅꯤꯡꯉꯥꯏ
ꯄꯩꯁꯥ ꯌꯥꯝ ꯂꯩꯕꯅꯤꯅ ꯍꯥ
ꯎꯝ
ꯅꯪ ꯃꯥꯁꯇꯔ ꯑꯅꯤꯌꯨꯗ ꯆꯠꯊꯕ꯭ꯔꯥ
ꯅꯠꯇꯦ
ꯀꯗꯥꯢꯗ ꯆꯠꯄ꯭ꯔ
ꯑꯩ ꯅꯣꯅꯦꯗ ꯀꯣꯔꯦꯁꯄꯣꯟꯗꯦꯟ ꯊꯝꯂꯕ
ꯑꯣ ꯑꯣ ꯑꯁ ꯌꯥꯝ ꯉꯥꯏꯅꯦ ꯅꯣꯅꯦꯗ ꯃꯥꯁꯇꯔ ꯂꯩꯔꯕꯣ
ꯅꯠꯇꯦ ꯑꯥ ꯑꯁꯣꯝꯁ꯭ꯋꯥꯏꯗ ꯀꯩꯅꯣꯅꯦ ꯑꯦꯠꯃꯤꯁꯟ ꯇꯧꯔꯒ ꯑꯩꯅ ꯆꯠꯇꯕ ꯑꯗꯨꯒꯤ ꯁꯥꯔꯇꯤꯐꯤꯀꯦꯠ ꯈꯛꯇ ꯃꯤꯕꯨ ꯑꯦꯛꯖꯝ ꯊꯅꯤꯡꯉꯥꯏ ꯇꯧꯕ
ꯑꯣ ꯑꯣ ꯑꯣ
ꯑꯗꯨ ꯐꯠꯇꯅꯦ ꯑꯧ
ꯐꯩꯌꯦ ꯐꯩꯌꯦ ꯐꯩꯌꯦ ꯍꯥꯏꯗꯤ ꯗꯤꯁꯇ꯭ꯔꯤꯛ ꯑꯃꯗ ꯑꯗꯨꯃꯥꯏꯅ ꯂꯩꯈꯒ꯭ꯔꯕ ꯍꯥꯏꯕꯁꯦ
ꯑꯩꯈꯣꯏ ꯈꯨꯟ ꯇꯃꯦꯡꯂꯣꯡ ꯁꯨ ꯂꯩꯕꯅꯦꯕ ꯑꯗꯣ ꯍꯧꯖꯤꯛꯇꯤ ꯄꯨꯔꯥ ꯏꯁꯇ꯭ꯔꯤꯛ ꯑꯣꯏꯈ꯭ꯔꯦ
ꯑꯥ
ꯌꯥꯗ꯭ꯔꯦ ꯍꯧꯖꯤꯛꯇꯤ
ꯎꯝ ꯆꯥꯎꯈꯠꯂꯛꯑꯕꯅꯤꯅ ꯎꯝ ꯑꯪꯊꯥ ꯊꯥ ꯌꯥ ꯌꯥꯔꯛꯑꯔꯣꯏ ꯃꯤꯁꯤꯡꯁꯦ
ꯑꯧ ꯂꯔꯤꯛ ꯄꯅꯤꯡꯉꯥꯏ ꯇꯟꯂꯦ
ꯃꯤꯁꯤꯡꯁꯦꯀꯣ ꯈꯪꯗꯦ ꯃꯐꯝ ꯑꯃ ꯏꯂꯥꯏ ꯂꯥꯏꯅ ꯂꯩꯔꯝꯅꯤ ꯃꯐꯝ ꯑꯃꯅ ꯏꯂꯥꯏ ꯂꯩꯗꯕꯤꯗꯤ ꯂꯩꯔꯝꯒꯅꯤ
ꯑꯗꯨꯅꯦ
ꯒ꯭ꯌꯥꯟ ꯇꯥꯗꯦ
ꯑꯣ ꯍ ꯍ ꯍ ꯇꯝꯅꯤꯡꯈ꯭ꯔꯦ ꯑꯩꯗꯤ
ꯇꯨꯝꯅꯤꯡꯈ꯭ꯔꯦ ꯉꯍꯥꯛ ꯂꯩꯔꯒ ꯇꯨꯝꯃꯣ ꯃꯉꯥꯒꯨꯝꯕ ꯂꯩꯔꯒ
ꯑꯣ ꯇꯨꯝꯔꯒꯦ
ꯑꯩꯁꯨ ꯍꯤꯞꯄꯗꯣꯏꯅꯦ ꯚꯤꯗꯤꯑꯣ ꯌꯦꯡꯉꯒ
ꯑꯣ ꯑꯩ ꯎꯝ ꯑꯛ ꯑꯥ ꯅꯥꯒꯥꯂꯦꯟꯗ ꯆꯠꯀꯦ ꯇꯧꯕ ꯀꯩꯅꯣ ꯖꯄꯥꯟ ꯆꯠꯅꯤꯡꯕ ꯑꯗꯨꯒ ꯀꯩꯅꯣ ꯀ꯭ꯂꯥꯁ ꯂꯧꯥꯎꯅꯤꯡꯉꯥꯏ ꯂꯦꯡꯒ꯭ꯋꯦꯖꯀꯤꯗꯣ ꯄꯥꯁꯄꯣꯠ ꯑꯗꯨ ꯑꯗ ꯁꯤ ꯁꯦꯝꯅꯤꯡꯉꯥꯏ ꯆꯠꯅꯤꯡꯉꯦ ꯇꯧꯕ ꯑꯗꯣ ꯆꯠꯀꯦ ꯇꯧꯕ ꯑꯗꯨꯒ ꯑꯁꯤ ꯋꯥꯔꯅ
ꯌꯥꯗ꯭ꯔꯕꯥ
ꯈꯪꯉꯣ ꯐꯔꯛ ꯇꯥꯒ꯭ꯔꯦ
ꯅꯪ ꯖꯄꯥꯟ ꯆꯠꯄꯗ ꯊꯥ ꯀꯌꯥ ꯇꯥꯝꯅꯤ ꯍꯥꯏꯒꯦ
ꯑꯥ ꯃꯣꯏꯒꯤꯁꯦ ꯁꯤꯛꯁ ꯃꯟꯁ ꯂꯩꯌꯦꯕ
ꯑꯣ
ꯃꯣꯏꯒꯤ ꯂꯦꯡꯒ꯭ꯋꯦꯖꯗꯣ ꯑꯗꯨꯒ ꯄꯥꯁꯄꯣꯔꯠ ꯑꯗꯨ ꯑꯗꯥ ꯄꯩꯁꯥ
ꯅꯪ ꯄꯥꯁꯄꯣꯔꯠ ꯄꯥꯁꯄꯣꯔꯠꯇꯤ ꯑꯩꯉꯣꯟꯗ ꯀꯟꯇꯦꯛ ꯅꯝꯕꯔ ꯂꯩꯌꯦ
ꯑꯣ ꯄꯥꯁꯄꯣꯔꯠꯇꯤ ꯀꯩꯅꯣ ꯁꯦꯝꯃꯦꯕ ꯑꯥ ꯑꯦꯄ꯭ꯂꯥꯏ ꯇꯧꯈ꯭ꯔꯦ ꯑꯗꯣ
ꯈꯪꯗ꯭ꯔꯦ
ꯑꯣ ꯏꯃꯥꯟꯅꯕꯤꯁꯨ ꯆꯠꯈ꯭ꯔꯕꯅꯦ
ꯑꯣ
ꯖꯄꯥꯟ ꯖꯄꯥꯟ ꯃꯥꯅꯦ ꯖꯄꯥꯟꯅꯤ ꯃꯥꯥꯅ ꯆꯠꯂꯤꯗꯣ ꯀꯩꯅꯣ ꯑꯣꯏꯕ ꯃꯥꯗꯤꯀꯣ ꯀꯩꯅꯣꯗ ꯇꯝꯃꯦ ꯒꯨꯍꯥꯇꯤꯗ ꯒꯨꯋꯥꯀꯤꯗ ꯁꯤ ꯁꯨꯃꯥꯟ ꯃꯥꯁꯨꯨ ꯃꯥꯜꯂꯦ ꯑꯗꯨꯃꯥꯏꯅ ꯂꯧꯕ ꯃꯥꯜꯂꯦ ꯑꯗꯨꯒ ꯃꯥꯁꯦ ꯑꯗꯨꯝ ꯃꯣꯏꯅ ꯄꯣꯁꯇꯤꯡ ꯄꯤꯌꯦꯕꯀꯣ
ꯑꯥꯎ
ꯄꯣꯁꯇꯤꯡ ꯄꯤ ꯄꯤ ꯄꯤꯌꯦ ꯃꯥ ꯃꯅꯤꯄꯨꯔꯗꯁꯨ ꯂꯥꯛꯑꯦ ꯂꯩꯌꯦ ꯒꯨꯍꯥꯇꯤꯗꯁꯨ ꯂꯨꯝꯕ ꯆꯠꯂꯦ ꯅꯥꯒꯥꯂꯦꯟꯗꯁꯨ ꯂꯩꯔꯝꯃꯦ ꯑꯗꯨꯒ ꯗꯦꯜꯂꯤꯗꯁꯨ ꯊꯥ ꯇꯔꯨꯛꯔ ꯂꯩꯔꯝꯃꯦꯕ ꯗꯦꯂꯤ ꯗꯦꯜꯂꯤꯗ ꯂꯩꯕ ꯂꯣꯏꯔ ꯍꯣꯏ ꯗꯦꯜꯂꯤꯗ ꯂꯩꯕ ꯂꯣꯏꯕꯗꯒꯤ ꯑꯗꯨꯝ ꯖꯄꯥꯟꯗ ꯆꯠꯈ꯭ꯔꯦ ꯃꯥ
ꯑꯣ
ꯅꯨꯡꯉꯥꯏꯌꯦ ꯍꯥꯏꯌꯦ ꯔꯦꯟꯒꯨꯝꯕꯁꯨ ꯍꯣꯡꯕ ꯃꯥꯜꯂꯦꯕ ꯍꯥꯏꯗꯤ
ꯑꯣ ꯑꯗꯨꯒ ꯑꯩꯅ ꯀꯤꯕꯗꯤ ꯀꯩꯅꯣ ꯑꯥꯔꯀ꯭ꯋꯛꯇꯣ ꯑꯗꯨ ꯈꯛꯇ ꯀꯤꯌꯦ
ꯑꯥ ꯈꯪꯗꯦ
ꯆꯠꯅꯤꯡꯕꯅ ꯁꯤꯔꯦ ꯑꯥ ꯆꯠꯅꯤꯡ ꯋꯦꯗꯔꯁꯨ ꯐꯔꯦꯗꯅ ꯃꯣꯏꯒꯤꯗꯤ
ꯎꯝ ꯅꯪ ꯅꯪꯗꯤ ꯂꯣꯟ ꯌꯥꯝ ꯊꯨꯅ ꯈꯪꯕ ꯃꯤꯔꯣ
ꯀꯔꯤ ꯑꯥ ꯑꯥ ꯑꯣ ꯑꯥꯎ ꯂꯣꯟ ꯑꯥ ꯀꯩꯅꯣ ꯋꯥ ꯍꯥꯏꯔꯤꯉꯩꯗꯤ ꯀꯩꯅꯣ ꯑꯥ ꯈꯪꯗ꯭ꯔꯁꯨ
ꯀꯔꯤ ꯀꯔꯤ ꯍꯥꯏꯁꯤꯔꯥ ꯍꯥꯏꯕꯗꯗꯣ ꯀꯩꯅꯣ ꯈꯪꯗꯁꯨ ꯑꯩ ꯈꯪꯗ꯭ꯔꯤ ꯑꯗꯣ ꯅꯣꯂꯦꯖ ꯂꯩꯕꯗꯣ ꯀꯣꯟꯐꯤꯗꯦꯟꯁ ꯂꯩꯕꯗꯣ ꯑꯗꯨꯒꯨꯝꯕꯗꯤ ꯇꯧꯋꯦꯕ
ꯑꯣ ꯂꯩꯕꯅꯦꯕ ꯍꯥꯏꯗꯤ ꯃꯤꯁꯦ ꯑꯩꯩꯅ ꯏꯃꯥꯟꯅꯕꯤ ꯑꯃꯒꯁꯨ ꯑꯗꯨꯝ ꯇꯤꯟꯅꯩꯑꯦꯕ ꯑꯦꯕꯅꯤꯅ ꯂꯩꯃꯤꯅꯥꯁꯨ ꯃꯥꯅ ꯑꯩꯉꯣꯟꯗꯒꯤ ꯊꯨꯅ ꯊꯨꯅ ꯈꯪꯒꯅꯤꯕ ꯂꯣꯟꯁꯦ ꯑꯩ ꯂꯣꯟ ꯈꯪꯕꯁꯦ ꯊꯨꯗꯦꯕꯀꯣ
ꯎꯝ
ꯊꯨꯅ ꯈꯪꯕ ꯃꯤ ꯂꯩꯕ ꯃꯥꯁꯨ ꯍꯧꯖꯤꯛ ꯖꯔꯃꯅꯤ ꯂꯦꯡꯒ꯭ꯋꯦꯁ ꯇꯝꯍꯧꯕꯅꯦꯕ
ꯑꯣ
ꯑꯩꯗꯤ ꯑꯣꯏꯔꯔꯣꯏ ꯈꯪꯉꯦꯕꯨꯀ ꯑꯩꯅ ꯇꯝꯃꯁꯨ ꯑꯩ ꯈꯪꯉꯣꯏ ꯈꯪꯕꯒꯤ ꯂꯩꯗꯅ ꯃꯤ ꯊꯨꯅ ꯏꯁꯣꯔꯅ ꯄꯤꯔꯛꯄ ꯍꯥꯏꯗꯅ ꯂꯩꯗꯅ ꯊꯨꯅ ꯈꯪꯕ
ꯑꯥꯎ ꯑꯥꯎ ꯑꯗꯨꯅꯦ
ꯄꯪꯄꯥ ꯄꯥꯔ ꯈꯪꯕ ꯃꯥ ꯅꯠꯇ꯭ꯔꯒ ꯃꯁꯥꯒꯤ ꯏꯁꯣꯔꯅ ꯇꯦꯂꯦꯟ ꯄꯤꯕꯒꯤ ꯊꯨꯅ ꯃꯤꯅ ꯃꯔꯛ ꯍꯥꯏꯕꯗ ꯂꯧꯁꯤꯟꯕ ꯍꯩꯕ ꯃꯤꯗꯣ
ꯋꯥ ꯃꯤꯅ ꯋꯥ ꯍꯥꯏꯕ ꯃꯇꯝꯗ ꯀꯩꯅꯣ ꯃꯥꯁꯨ ꯀꯩꯅꯣ
ꯈꯪꯗꯦꯅꯦ ꯇꯧꯕꯗꯣ ꯈꯪꯗ꯭ꯔꯁꯨ ꯀꯣꯟꯐꯤꯗꯦꯟꯁ ꯂꯩꯕꯗꯣ ꯎꯝ ꯎꯝ ꯑꯗꯨꯒꯨꯝꯕ
ꯇꯝꯁꯤꯜꯂꯣ ꯇꯝꯃꯒ ꯆꯠꯂꯣ ꯅꯠꯇ꯭ꯔꯥ ꯅꯪ ꯀꯔꯝꯕ ꯑꯦꯄ꯭ꯂꯥꯏ ꯇꯧꯔꯤꯅꯣ ꯄꯥꯁꯄꯣꯔꯠꯇꯣ ꯑꯦꯃꯥꯔꯖꯦꯟꯁꯤꯒꯤꯗꯨꯔꯥ ꯅꯠꯇ꯭ꯔꯒ
ꯑꯥ ꯅꯠꯇꯦ
ꯄꯥꯛꯀꯦ ꯑꯣ ꯍꯥꯏꯕ꯭ꯔ ꯑꯩꯁꯨ ꯒ꯭ꯌꯥꯟ ꯇꯥꯗꯦꯅꯦ ꯃꯣꯏꯒꯤꯗꯣ
ꯑꯩ ꯀꯩꯅꯣꯅꯦ ꯋꯥꯔꯦꯟꯇꯤ ꯄꯤꯕ
ꯇꯨ ꯄꯣꯏꯟ ꯐꯥꯏꯚꯀꯤꯗꯨꯔꯥ ꯐꯥꯏꯚ ꯀꯦꯒꯤꯗꯨꯔꯥ ꯅꯪ ꯇꯧꯕꯗꯣ
ꯐꯥꯏꯚ ꯀꯦ
ꯑꯗꯨꯗꯤ ꯑꯦꯃꯥꯔꯖꯦꯟꯁꯤꯒꯤꯗꯨꯅꯦ
ꯑꯗꯨꯔ ꯑꯣ
ꯊꯕꯅꯤ ꯑꯗꯨꯗꯤ
ꯈꯪꯗ꯭ꯔꯦ ꯑꯩꯁꯨ ꯍꯩ ꯑꯩ ꯆꯠ ꯀꯩꯅꯣꯅꯦ ꯋꯥ